ꯑꯣ
ꯇꯥꯏ ꯇꯥꯔꯦ
ꯎꯝ ꯆꯥꯛ ꯀꯩ ꯌꯦꯡꯖꯥꯡ ꯆꯥꯒꯦ
ꯀꯥꯡꯁꯪꯏ ꯆꯥꯍꯦ
ꯀꯥꯡꯁꯣꯏ ꯆꯥꯌꯦꯏ ꯀꯩ ꯀꯥꯡꯁꯪꯏ ꯅꯪ
ꯎꯪ ꯈꯥꯃꯦꯟꯑꯁꯤꯟꯕꯅꯦ ꯑꯗꯒꯤ ꯀꯪꯗꯪ ꯊꯣꯡꯉꯤ ꯑꯗꯒꯤ ꯉꯥ ꯃꯔꯨꯝ ꯃꯔ ꯉꯧꯔꯦ ꯐꯂꯥꯛ ꯑꯃ ꯇꯧꯔꯦ
ꯎꯝ
ꯑꯗꯨꯒ ꯏꯊꯟ ꯊꯣꯡꯉꯤ
ꯉꯃꯤꯅ
ꯑꯥꯎ
ꯃꯔꯨꯝ ꯊ‌ꯣ ꯃꯔꯨꯝ ꯀꯥꯡꯉꯧ ꯉꯧꯔꯤꯔꯕ ꯀꯩꯅꯣ
ꯉꯥ-ꯃꯔꯨꯝ
ꯑꯣ ꯉꯔꯣꯝꯗꯣ ꯀꯥꯡꯍꯧ ꯉꯧꯔꯤꯔ ꯕꯣꯔꯥ ꯍꯧꯔꯤꯔ
ꯀꯥꯡꯍꯧ ꯑꯣꯏꯅ ꯉꯧꯕ
ꯎꯝ ꯑꯣ ꯃꯔꯨꯝ ꯉꯥꯛ ꯉꯧꯔꯤꯔꯣ ꯀꯩꯒꯉꯧꯏꯅ‌ꯣ
ꯑꯃ ꯀꯩꯅꯣꯒ ꯑꯧ ꯃꯔꯨ ꯉꯥꯛꯇꯅꯤ
ꯎꯝ ꯑꯩꯈꯣꯏꯗꯤ ꯌꯥꯝ ꯍꯥꯎꯕ ꯑꯃ ꯆꯥꯏ ꯉꯁꯤ
ꯀꯩ ꯆꯥꯒꯦ
ꯕꯦꯂꯦꯟꯗ꯭ꯔꯤ ꯀꯥꯛꯁ‌ꯣꯏ
ꯑꯦ ꯑꯗꯨꯅ ꯍꯦꯟꯅ ꯍꯥꯎꯕꯅꯤ ꯑꯦ
ꯑꯥ
ꯆꯛ ꯐꯨꯠ ꯐꯨꯠ ꯆꯪꯕꯅ‌ꯦ
ꯎꯝ ꯆꯪꯉꯤ ꯍꯥ ꯐꯨꯠ-ꯐꯨꯠꯄꯨꯗꯤ ꯆꯪꯉꯤ ꯎꯝ
ꯀꯨꯠ-ꯀꯨꯠ ꯌ‌ꯣꯠꯁꯜ ꯂ ꯑꯗꯨꯝ ꯆꯥ ꯌꯔꯕꯅꯦ ꯑꯗꯨꯗꯤ ꯆꯥꯛ ꯇ‌ꯣ ꯀꯨꯠ-ꯀꯨꯠ ꯌ‌ꯣꯠꯂꯒ ꯆꯪꯑꯒ ꯆꯥꯔ‌ꯣ
ꯎꯝ ꯆꯥꯔꯦ ꯉꯁꯥ꯭ꯏ ꯍꯣꯕꯤ ꯍꯣꯕꯤ ꯆꯥ꯭ꯔꯒ ꯏꯆꯥ ꯅꯨꯄꯥ ꯃꯌꯥ ꯌꯦꯡꯕ ꯑꯃꯨꯛ ꯆꯠꯂꯨꯔꯦ
ꯃꯍꯥ ꯃꯥꯏ ꯃꯌꯥ ꯆꯤꯛꯄꯤ ꯍꯧꯔꯤꯔꯣ ꯀꯃꯥꯏ ꯇꯩꯅꯣ
ꯑ ꯃꯌꯥ ꯇꯤꯟ ꯆꯥꯔꯒ ꯃꯆꯦꯠ ꯃꯆꯦꯠ ꯀꯦꯟꯈ꯭ꯔꯕ ꯑꯗꯒꯤ ꯍꯣꯁꯨ ꯍꯣꯏꯌꯦꯅ ꯑꯃꯨꯛ ꯃꯦꯜꯂꯨꯔꯦ ꯑꯗꯨ ꯑꯃꯨꯛ ꯂꯣꯏ ꯀꯦꯟꯒ꯭ꯔ‌ꯦꯅ ꯄ꯭ꯔꯥꯏꯚꯦꯠꯇ ꯌꯦꯡꯕ ꯄꯩꯁꯥ ꯌꯥꯝ ꯆꯪꯉꯦꯅ ꯔꯤꯝꯁꯇ ꯑꯃꯨꯛ ꯆꯠꯂꯨꯔꯕ
ꯇꯨꯅ ꯐꯕꯅꯦ ꯏꯕꯦꯝ
ꯎꯝ
ꯁꯤꯡꯖꯃꯩꯒꯤꯅꯦ ꯑ ꯀꯩꯅꯣꯗꯣ ꯑꯗꯨꯁꯨ ꯌꯥ ꯁꯠ ꯄꯒꯤ ꯂꯣꯏ ꯃꯤ ꯂꯣꯏ ꯁꯠꯄ ꯃꯦꯟꯕ ꯇꯧꯔꯝꯅꯦ ꯑꯗꯨꯅ ꯍꯦꯞ ꯀꯣꯝꯕꯅꯦ
ꯗꯤꯁꯄꯦꯟꯁꯔꯤꯗꯣ ꯁꯤꯡꯖꯃꯩꯗ ꯎꯝ ꯗꯤꯁ ꯄꯦꯟꯁꯔꯤꯗ ꯑꯩꯈꯣꯏ ꯃꯥꯏꯖꯣ ꯑꯗ ꯌꯦꯡꯉꯒ ꯇꯧꯔꯤꯅꯤ ꯀꯩꯅꯣ
ꯎꯝ ꯑꯣ
ꯑꯗꯨꯅ ꯌꯥ ꯁꯠ ꯐꯪꯒꯤ ꯀꯔꯤꯒꯤ ꯂꯣꯏ ꯂꯩꯔꯝ
ꯎꯝ
ꯃꯥꯏ ꯇꯤꯟ ꯆꯥꯕ ꯑꯣꯏꯔꯝꯒꯅꯤ ꯑꯆꯥꯄꯣꯠ ꯑꯊꯨꯝꯕ ꯆꯥꯃꯟꯕꯒꯤ
ꯆꯥꯄ‌ꯣꯠꯇꯤ ꯑꯗꯨꯝ ꯆꯥꯏꯗꯣ
ꯗꯨꯗꯤ ꯆꯥꯗ ꯌꯥꯔꯣꯏꯗꯣ ꯎꯝ ꯑꯉꯥꯡꯅꯤꯅ ꯑꯗꯨꯝ ꯗꯥꯏꯝꯗꯤ ꯀꯩꯗꯧꯉꯩ ꯆꯪꯗꯣꯔꯒꯦ
ꯇꯥꯔꯤꯛ ꯃꯉꯥ
ꯇꯥꯔꯤꯛ ꯃꯉꯥꯗ
ꯎꯝ
ꯃꯃꯥꯖ‌ꯦ ꯃꯉꯥꯐꯧꯇꯤ ꯈꯔ ꯈꯧꯇꯛ ꯆꯥꯔꯤꯅꯤꯅꯦꯀꯣ
ꯎꯝ ꯗꯥꯛꯗꯤ ꯈꯦꯖꯤ ꯆꯅ ꯔꯣꯏꯁꯦ ꯍꯥꯏ ꯔꯣ
ꯐ ꯆꯣꯏꯗꯤꯞ ꯆꯠꯂ ꯆꯥꯗꯅ ꯍꯟꯈꯤꯕ ꯅꯪꯅ ꯀꯩꯗꯧꯕꯩ ꯈꯦꯆꯤ ꯆꯥꯗꯣꯏꯅꯣ
ꯀꯔꯤꯌꯥ
ꯆꯣꯏꯗꯦꯞ ꯆꯠꯂꯅꯤ ꯆꯥꯛ ꯍꯥꯞꯄꯨꯅꯣ ꯍꯥꯏꯔꯝꯃꯒ ꯍꯟꯈꯤꯕ ꯅꯪꯅ ꯑꯗꯨꯒ ꯀꯩꯗꯧꯕꯒꯤ ꯈꯦꯆꯤ ꯆꯥꯔꯣꯗꯧꯅ ꯌꯨꯝꯗ ꯆꯥꯛ ꯌꯥꯝ ꯍꯥꯞꯆꯤꯜꯂꯨꯅꯣ ꯍꯥꯏꯔꯝꯃ ꯆꯠꯈꯤꯕ ꯅꯪ ꯈꯦꯆꯤ ꯆꯥꯗꯅ ꯍꯟꯈꯤꯕꯗꯣ ꯎꯝ ꯑꯩ ꯀꯥꯎ ꯄꯤꯕꯦꯝꯃ ꯑꯩ ꯆꯥꯛꯂꯨ ꯑꯃ ꯄꯤꯕꯤꯔꯝꯕꯗꯣ
ꯎꯝ ꯍꯣꯏ
ꯀ ꯌꯥꯝ ꯔꯛꯄ ꯆꯧꯁꯦ ꯑꯦ ꯌꯦꯡꯕ ꯅꯠꯇꯦꯅꯦ ꯖꯒꯣꯏ ꯁꯥ ꯌꯥꯎꯒꯗꯧꯅꯤꯅꯦ
ꯑ ꯀꯩꯗꯧꯉ ꯍꯥꯏꯅꯣ
ꯅꯤꯉꯣꯜ ꯄꯥꯜꯂꯤꯗ ꯑꯗꯨꯅ
ꯇꯔꯤꯀꯦ ꯇꯑꯦ
ꯀꯥꯡꯐꯧ ꯇꯧꯗ꯭ꯔꯤꯗꯅ
ꯀꯥꯡꯕꯨꯗꯤ ꯇꯧꯗ꯭ꯔꯤ ꯈꯪꯉꯦ ꯊꯔꯤꯛꯇꯣ ꯍꯥꯏꯕꯅꯤꯗ
ꯀꯔꯤꯗꯤ ꯈꯪꯗ꯭ꯔꯦ ꯀꯣꯏꯕꯒ ꯆꯥꯅꯤꯡꯗ꯭ꯔꯣ
ꯆꯠꯅꯤꯡꯉꯤꯅꯦ ꯆꯠ ꯆꯁꯤꯒꯦ ꯉꯥ ꯃꯔꯨꯝ ꯕꯣꯔꯥ ꯆꯥꯕ ꯆ ꯎꯁꯤꯔ
ꯁꯂꯥꯝꯗ
ꯁꯥꯂꯥꯝꯗꯥ ꯊꯔꯣꯏꯒ ꯆꯥꯔꯨꯁꯤꯗꯅ
ꯑꯁ ꯃꯣꯏ ꯃꯣꯏ ꯃꯉꯥ ꯆꯠꯄꯗ ꯂꯤꯁꯤꯡ ꯑꯃ ꯆꯅꯤ ꯇꯥꯏꯌꯦ ꯑꯗꯨꯏꯅꯦ ꯑꯩꯗꯤ ꯉꯝꯃꯣꯏ ꯑꯗꯨꯗꯤ
ꯃꯣꯏꯗꯤ ꯀꯩꯅꯣꯝ ꯇꯧꯕꯅꯦ ꯆꯥꯕꯗꯅ
ꯎꯝ
ꯉꯥ ꯃꯔꯨꯝ ꯄ꯭ꯂꯦꯠ ꯑꯃ ꯆꯥꯕꯤꯅꯤ ꯊꯔꯣꯏ ꯄ꯭ꯂꯦꯠ ꯑꯃ ꯆꯥꯕꯤꯅꯤ ꯀꯌꯥꯝ ꯆꯥꯗꯣꯔꯤꯒꯦ
ꯑꯗꯅꯤ
ꯃꯣꯏꯗꯤ ꯍꯦꯛꯇ ꯄ꯭ꯂꯦꯠ ꯇꯔꯥ ꯀꯨꯟ ꯆꯥꯔꯝꯅꯤ
ꯎꯝ
ꯑꯗꯨꯅꯅꯤ
ꯑꯩꯈꯣꯏꯁꯨꯦ ꯑꯃꯨꯛꯇꯪꯗꯤ ꯀꯣꯏꯕ ꯆꯠꯄ ꯌꯥꯕ ꯖꯥꯠꯅꯤ
ꯑꯗꯨꯅꯦ
ꯑꯉꯥꯡꯈꯩ ꯁꯨꯇꯤ ꯑꯣꯏꯕ ꯑꯃꯗ ꯑꯉꯥꯡꯈꯩꯗꯨ ꯂꯣꯏ ꯄꯨꯕꯤꯔꯦꯗꯅ
ꯎꯝ
ꯆꯠꯄ ꯅꯨꯡꯉꯥꯏꯇꯕ ꯀꯥꯡꯕꯨ ꯌꯥꯎꯍꯟꯗꯕ
ꯎꯝ ꯅꯣꯡꯃꯥꯏꯖꯤꯡ ꯁꯤ ꯆꯂꯁꯤ ꯌꯥꯏ
ꯌꯥꯏꯌꯦ
ꯎꯝ
ꯑꯩꯈꯣꯏꯁꯦ ꯑꯩ ꯇꯧꯔꯀꯥꯟꯗ ꯄꯨꯂꯞ ꯑꯣꯏꯅ
ꯎꯝ ꯈꯪꯗꯦ ꯗ ꯃꯣꯠ ꯃꯅꯥꯔꯛꯇꯔꯗꯤ
ꯑ ꯅꯠꯇꯦ ꯃꯣꯏ ꯌꯥꯎꯗꯕꯤꯗ ꯑꯩꯈꯣꯏꯒꯩ ꯄꯩꯁꯥꯗꯣ ꯈꯔ ꯈꯔ ꯈꯥꯏꯅꯔꯦꯗꯅ ꯑꯥ ꯑꯗꯨꯒ ꯂꯩꯁꯥꯕꯤ ꯈꯔ ꯌꯥꯎꯅꯤꯡꯕꯗꯨꯅ ꯈꯔ ꯌꯥꯎꯖꯔꯦꯗꯅ
ꯎꯝ
ꯑꯗꯨꯃꯥꯏꯅ ꯇꯧꯔꯒ ꯆꯠꯄ ꯌꯥꯏ
ꯎꯝ
ꯅꯪ ꯑꯣꯏꯅꯥꯝꯒꯤ ꯀꯩꯅꯣꯗꯨ ꯌꯦꯡꯉꯕꯣ ꯉꯥꯒꯤꯗꯣ
ꯑꯣꯏꯅꯥꯝ ꯒꯤꯗꯤ ꯅꯝꯕꯣꯜꯒꯤꯗꯨꯔꯥ
ꯎꯝ
ꯌꯦꯡꯉꯨꯔꯦꯗ ꯖꯣꯏꯁꯅꯥ ꯄꯥꯗ ꯅꯠꯇ꯭ꯔꯣ ꯅꯨꯡꯉꯥꯏ ꯑꯩꯒꯤ ꯁ꯭ꯀꯨꯜꯒꯤ ꯑꯣꯖꯥ ꯈꯔꯒ ꯆꯠꯃꯤꯟꯅꯔꯨꯕꯅ ꯑꯃꯨꯛ
ꯎꯝ
ꯑꯦꯄꯄꯜ ꯐꯥꯝꯁꯨ ꯆꯂꯨ
ꯑ ꯀꯩꯅꯣꯒꯤꯗꯣ ꯕꯤꯁꯦꯝꯄꯨꯔꯒꯤꯗꯣ
ꯅꯠꯇꯦ ꯀꯩꯅꯣꯒꯤꯗꯣ ꯀꯩꯅꯣꯗ ꯀꯔꯤꯒꯤ ꯍꯩꯔꯥꯡꯒꯣꯏ ꯊꯣꯡ ꯀꯩꯅꯣꯗ ꯍꯤꯌꯥꯡꯊꯥꯡꯗ ꯍꯤꯌꯥꯡꯊꯥꯡꯒꯤ ꯂꯥꯏꯔꯦꯝꯕꯤ ꯂꯩꯕꯗꯣ
ꯑ
ꯑꯗꯔꯣꯝꯗꯒꯤ ꯆꯪꯉꯒ ꯌꯦꯠꯂꯣꯝꯒꯤꯗꯨꯗꯩ ꯑꯗꯨꯝ ꯆꯪꯈ꯭ꯔꯒ ꯂꯕꯨꯛ ꯂꯣꯝ ꯇꯧꯔꯒ ꯄꯨꯡꯍꯥꯡ ꯍꯥꯡꯉꯒ ꯌꯥꯝ ꯅꯨꯡꯉꯥꯏꯌꯦ ꯃꯐꯝꯗꯣ ꯄꯨꯡ ꯆꯤꯛ ꯆꯤꯛꯑꯦꯕ ꯅ ꯅꯥꯀꯟ ꯅꯥꯀꯟꯗꯨꯗ ꯄꯨꯈ꯭ꯔꯤ ꯑꯆꯧꯕ ꯃꯉꯥ ꯇꯔꯨꯛ ꯂꯩꯔꯒ ꯄꯨꯈ꯭ꯔꯤ ꯄꯨꯈ꯭ꯔꯤꯗꯨꯒꯤ ꯂꯝꯕꯤꯁꯦ ꯑꯩꯈꯣꯏꯒꯤ ꯑꯦꯄꯜꯁ ꯑꯣꯏꯅ ꯅꯥꯀꯟ ꯅꯥꯀꯟꯁꯦ ꯄꯔꯦꯡ ꯊꯥꯕ
ꯎꯝ
ꯑꯍꯥꯡꯉꯒ ꯑ ꯏꯪ ꯏꯟ ꯂꯥꯛꯑꯣ ꯀꯌꯥꯝ ꯅꯨꯡꯉꯥꯏ ꯁꯣꯝꯗꯣ
ꯎꯝ
ꯑꯩꯈꯣꯏ ꯅꯍꯥꯟ ꯑꯣꯖꯥ ꯈꯔ ꯑꯩꯈꯣꯏ ꯁꯨꯇꯤ ꯉꯜꯂꯦ ꯀꯣꯏ ꯆꯧꯁꯦ ꯆꯧꯁꯦꯅ
ꯑꯁꯄ ꯎꯅꯨꯡꯉꯥꯏꯅꯨꯡꯉ
ꯎꯝ
ꯅꯨꯡꯉꯥꯏꯒꯗꯪ
ꯃꯧꯁꯨ ꯊꯧꯀꯥꯗꯝꯅꯤ ꯀꯥꯏꯅ
ꯃꯥꯅꯦ ꯃꯣꯃꯣ ꯄꯩꯁꯥ ꯊꯣꯛ ꯀꯗꯧꯅꯤ ꯑꯃꯨ ꯑꯃꯨꯛꯁꯨ ꯅꯨꯡꯉꯥꯏꯊꯣꯛꯀꯗꯧꯅꯤ
ꯃꯥꯅꯦ ꯑꯃꯨꯛꯁꯨ ꯋꯥꯒꯗꯝꯕꯅꯤ
ꯍ
ꯋꯥꯗꯗꯅꯅꯨꯡ ꯑꯌꯥ ꯄꯠꯇꯦ
ꯌꯥꯎꯄꯟꯇꯦ ꯌꯥꯎ ꯀꯟꯇꯦ
ꯎꯝ ꯅꯨꯡꯗꯥꯡꯒꯤ ꯆꯥꯛ ꯊꯣꯡꯉꯝꯃꯅꯤ ꯅꯣꯏꯗꯤ ꯑꯩ ꯊꯣꯡꯗꯦ ꯌꯥꯗꯕ
ꯐꯔꯦ ꯅꯪ ꯁꯨꯇꯤ ꯑ ꯃꯥꯗꯤ ꯑꯗꯨꯗꯤ ꯄ꯭ꯔꯥꯟ ꯆꯥꯝꯃꯅꯤꯗ
ꯅꯪ ꯉꯝꯃꯔꯣꯏ ꯀꯣꯏ ꯀꯣꯏ ꯐꯝꯕꯁꯨ
ꯍꯣꯏ ꯑꯉꯥꯡ ꯂꯩꯕꯅꯤꯅ ꯑꯗꯨꯝ ꯊꯣꯡꯉꯦꯗ ꯏꯅꯥꯎꯊꯣꯏ ꯑꯣꯏꯅ ꯀꯩꯅꯣꯒꯤ ꯌꯥꯒꯤ ꯃ ꯆꯝ ꯀꯂ ꯏꯅꯤꯅ ꯑ
ꯑꯥ ꯑꯗꯣ ꯃꯔꯝꯗꯤ ꯃꯣꯛꯏꯀꯣ ꯑꯗꯨꯣꯉꯥꯡꯗꯣ ꯊꯕꯛ ꯆꯠꯂꯁꯨ ꯍꯣꯏꯗꯤ ꯂꯥꯡꯂꯦꯝꯦꯝꯕꯤ ꯍꯣꯏꯒꯗꯤ ꯈꯦꯠꯅꯩꯌꯦꯕ
ꯑꯣ
ꯊꯥ ꯀꯌꯥꯅꯣ ꯃꯥ ꯇ꯭ꯔꯦꯅꯤꯡ ꯆꯠꯇꯣꯏꯅꯣ
ꯇꯔꯨꯛ
ꯎꯝ ꯇꯨꯌꯦꯞ ꯂꯣꯏꯔꯒꯅꯦꯕ ꯃꯥ ꯆꯠꯂꯤꯗꯣ
ꯑꯪ ꯁꯞ ꯂꯣꯏꯔꯦ ꯕꯤ ꯑꯦ ꯇꯝꯕꯒꯤ ꯁꯣꯞꯁꯤꯗ ꯃꯃꯤꯡ ꯆꯜꯂꯦ ꯀꯣꯂꯦꯖꯇ
ꯐꯔꯦ ꯏꯝꯐꯥꯡ ꯀꯣꯂꯦꯗ ꯆꯔꯥ ꯎꯝ
ꯌꯥꯝꯃꯥꯡ ꯌꯦꯝꯄꯤ ꯑꯣꯏꯁꯨ ꯑꯗꯨꯝ ꯃꯁꯥ ꯀꯩꯅꯣ ꯇꯧꯔꯦ ꯑꯗꯨ ꯇꯨꯌꯦꯞꯇꯣ ꯑꯗꯨꯝ ꯊꯥꯗꯣꯛꯅꯕ ꯗꯨꯀꯥꯟ ꯐꯝ ꯐꯝꯅ ꯀꯥꯗ꯭ꯔꯁꯨ ꯑꯗꯨꯝ ꯇꯧ ꯌꯥꯗ꯭ꯔꯥ
ꯎꯝ
ꯀꯝ ꯋꯥꯅꯤꯗꯕꯨꯣ
ꯎꯝ ꯅꯨꯡꯗꯥꯡꯒꯤ ꯏꯟꯁꯥꯡ ꯁꯦꯝꯃꯃꯅꯤ ꯅꯣꯏꯗꯤ
ꯆꯥꯛ ꯂꯣꯏꯗꯣꯔꯦ
ꯑꯗꯨꯅꯦ ꯑꯩ ꯈꯪꯉꯦꯕ ꯑꯗꯨ ꯆꯥꯡ ꯉꯟꯕꯅꯤꯅ
ꯎꯝ ꯎ ꯑꯗꯨ ꯎꯝ
ꯑꯩꯈꯣꯏꯁꯨ ꯉꯟꯅ ꯊꯣꯡꯉꯦ ꯍꯧꯖꯤꯛꯀꯥꯟꯗꯤ ꯉꯟꯅ ꯊꯣꯡꯗꯣꯏ ꯀꯥꯟꯒꯥꯟꯗ ꯂꯩꯦꯕꯣ ꯀꯣꯏꯁꯨ
ꯗꯝ ꯂꯩꯕꯩꯔ
ꯑꯥ
ꯑꯩ ꯊꯪꯕ
ꯎꯝ
ꯅꯅꯠꯇꯗꯤ ꯊꯦꯡꯡꯅꯦꯕ
ꯎꯝ ꯆꯥꯁꯨ ꯆꯥꯅꯤꯡꯗꯕ ꯑꯩꯈꯣꯏꯁꯨ ꯊꯕꯛ ꯍꯜꯂꯛꯑꯅꯤ ꯆꯔꯥ ꯋꯥꯟꯁꯤꯜꯂꯅꯤ ꯑꯗꯨꯒꯤ ꯗꯥꯔꯈꯣꯏꯁꯨ ꯋꯀꯤꯡ ꯆꯠꯂꯤꯅꯤꯉ ꯑꯗꯨꯅꯤ ꯑꯗꯨꯝ ꯂꯩꯔꯦ
ꯎꯝ
ꯆꯥꯅꯕ ꯃꯤꯁꯨ ꯍꯦꯛꯇ ꯂꯩꯇꯦꯕ
ꯎꯝ ꯋꯥꯔꯤꯗꯤ ꯅꯨꯡꯉꯥꯏꯔꯤꯅꯦ ꯈꯣꯡꯖꯣꯝꯗꯒ ꯁꯥꯏꯀꯜꯗ ꯆꯠꯂꯦꯌꯦ
ꯆꯠꯂꯤ ꯃꯣꯏ ꯃꯣꯏꯒꯤ ꯋꯥꯛꯀꯤꯡꯁꯦ ꯄꯨꯡ ꯃꯔꯤꯗꯩ ꯆꯞꯗꯨꯅ ꯑꯅꯤꯗ ꯍꯜꯂꯛꯄ
ꯎꯃꯔꯤ ꯗꯩꯆꯥꯛꯂ ꯑꯅꯤꯗ ꯍꯜꯂꯛꯏꯕ ꯑꯥ ꯎꯝ
ꯇ ꯅꯨꯡꯉꯥ ꯂꯒꯥꯏ ꯍꯒꯂ
ꯑꯣ ꯅꯣꯡꯃꯣꯡ ꯀꯩꯅꯣ ꯈꯣꯡꯖꯣꯝꯗ ꯆꯠꯂꯦ ꯑꯗꯣ
ꯎꯝ
ꯑꯇꯩꯗꯤ ꯅꯨꯡꯗꯥꯡꯅꯤꯅ ꯑꯗꯨꯝ ꯎꯉꯔꯦ ꯃ
ꯎꯝ ꯃꯣꯏ ꯅꯨꯡꯉꯥꯏ ꯂ ꯂꯤꯇꯍ ꯍꯧꯖꯤ ꯀꯥ
ꯑꯩꯦ ꯑꯗꯨꯕꯨꯗꯤ ꯋꯥꯠꯇ ꯄꯥꯗꯕꯩ ꯅꯨꯡꯉꯥꯏꯖꯔꯤꯅꯤ
ꯎ
ꯅꯠꯇ꯭ꯔ
ꯍꯅꯃꯥꯟ
ꯇꯣꯂꯦꯟꯅ ꯊꯕꯛ ꯆꯠꯂꯤꯗꯨꯅ ꯀꯩ ꯂꯝꯒꯤ ꯀꯩꯅꯣꯅꯦ
ꯍꯥ ꯗꯦꯗ
ꯆꯕꯨꯨ ꯌꯥꯝ ꯅꯨꯡꯉꯥꯏꯕ ꯃꯥꯗꯤ ꯃꯄꯥꯡ ꯉꯥꯏꯕꯅꯤꯅ ꯅꯨꯡꯉꯥꯏꯅꯤ ꯑꯦ ꯃꯥꯒꯤ ꯅꯣꯏ ꯃꯃꯥ ꯌꯦꯡꯉꯨꯕꯗꯣ
ꯎꯝ
ꯑꯗꯨꯗꯣ ꯇꯦꯟꯁꯟ ꯌꯥꯝ ꯂꯩꯕꯩꯅꯦ ꯍꯥꯏꯁꯦ ꯀꯔꯤ ꯇꯦꯟꯁꯟꯅꯣ ꯍꯪꯕ ꯑꯩꯈꯣꯏꯅ ꯃꯉꯣꯟꯗ ꯂꯩꯗꯣꯏꯁꯦ
ꯎꯝ
ꯏꯃꯨꯡ ꯃꯅꯨꯡ ꯃꯆꯥ ꯃꯁꯨ ꯉꯥꯎꯁꯟꯅꯕꯁꯨ ꯅꯠꯇꯦ ꯂꯩꯒꯦ ꯂꯩꯕꯗ ꯊꯣꯏꯕꯤ ꯍꯣꯏ ꯑꯗꯨ ꯍꯣꯔꯦꯟ ꯍꯌꯦꯡ ꯑꯃꯨꯛ ꯐꯥꯎꯅꯔꯁꯤ꯫
ꯍꯣꯏ ꯍꯣꯏ ꯍꯣꯏ꯫
ꯎꯝ ꯇꯝꯃꯣ ꯇꯝꯃꯣ꯫
ꯎꯝ꯫